ꯑꯗ ꯆꯠꯊꯣ
ꯍꯣꯏ ꯑꯗꯨꯒꯤꯅꯤ ꯍꯧꯖꯤꯛꯀꯤꯗꯨ ꯅꯪ ꯀꯣꯜ ꯇꯧꯛꯔꯕꯗꯣ ꯑꯩꯅ ꯄꯥꯏꯈꯠꯂꯒ ꯅꯪꯅ ꯑꯃꯨꯛ ꯊꯝꯈ꯭ꯔꯦ
ꯑꯩꯉꯣꯟꯗꯗꯤ ꯅꯪ ꯅꯪꯒꯤ ꯀꯣꯜ ꯂꯥꯛꯄ ꯄꯥꯏꯈꯥꯠꯂꯒ ꯆꯠꯇꯕ
ꯑꯩ ꯑꯩꯅꯒ꯭ꯔꯤꯅꯣ ꯇ꯭ꯔꯥꯏ ꯇꯧꯕ ꯁꯝꯃꯤꯠ ꯇꯧꯕ ꯌꯥꯕ꯭ꯔ ꯕ꯭ꯔꯥ ꯍꯥꯏꯅ ꯇ꯭ꯔꯥꯏ ꯇꯧꯕ ꯑꯗꯨꯒꯤꯅꯤ
ꯑ
ꯑꯩ ꯄꯨꯡꯁꯦ ꯅꯨꯡꯁꯤ ꯅꯨꯡꯁꯤꯅ ꯅꯨꯡꯁꯤꯅ ꯅꯨꯡꯁꯤꯅ ꯂꯣꯏꯔꯦ
ꯎ ꯁꯁꯨ ꯂ ꯌꯥꯏꯌꯦ ꯉꯇꯤꯒꯦ
ꯍ ꯎꯝ ꯑꯩꯈꯣꯏꯒꯤꯃꯔꯣꯜ ꯁꯤꯗ ꯂꯩꯕ ꯐꯤꯂꯝ ꯃꯣꯜꯗ ꯅꯨꯄꯥ ꯀꯨꯝꯃꯣꯛ ꯍꯇꯥꯞꯇ ꯑꯃ ꯂꯩꯌꯦꯕ ꯍꯣꯏ ꯐꯦꯁꯤꯔꯒꯨꯝꯕ ꯇꯧꯅꯤꯡꯈ꯭ꯔꯗꯤ ꯗꯤꯁꯀꯥꯎꯟꯒꯤ ꯇꯧꯕꯤꯒꯦ ꯍꯥꯏꯌꯦ ꯊ꯭ꯔꯤ ꯍꯟꯗ꯭ꯔꯦꯠ ꯊꯥꯛꯇꯥ ꯂꯣ ꯦ ꯍꯥꯏꯌꯦꯦ
ꯑꯣ ꯁꯃꯒꯤꯁꯤꯒꯠ ꯇ ꯇ ꯑ ꯀꯔꯤ ꯍꯥꯏꯕ꯭ꯔ ꯆ ꯑꯣꯏꯕꯒꯔꯥ
ꯃꯥꯗꯨꯣ ꯍꯟꯗꯛꯅ ꯂꯣꯏꯕ ꯕ ꯑꯗꯨꯒꯤ ꯑꯈꯣꯏ ꯐꯥꯔꯁ ꯐꯥꯔꯁ ꯑꯣꯏꯕꯒꯤꯀꯣ ꯅꯣꯏ ꯃꯔꯨꯞꯁꯤꯡꯗ ꯍꯥꯏꯕꯤꯌꯣ ꯗꯤꯁꯀꯥꯎꯟꯒꯤ ꯇꯧꯕꯤꯒꯦ ꯍꯥꯏꯌꯦ
ꯑ
ꯑꯩꯈꯣꯏꯗ ꯂꯩꯌꯦ ꯅꯥꯛꯑꯦ ꯊ꯭ꯔꯤꯍꯟꯗ꯭ꯔꯦꯠꯀꯤ ꯐꯦꯁꯤꯌꯦꯜ ꯇꯧꯕ ꯐꯪꯗꯦ ꯌꯥꯝ ꯀꯥꯌꯦꯐ ꯐꯥꯗꯔꯁ ꯗꯦꯒꯤ ꯃꯃꯥꯡꯗ ꯇꯧꯁꯤꯔꯥ
ꯑꯁ ꯑꯗꯣ ꯉꯥꯏ ꯉꯥꯏꯌꯣ ꯑꯗꯣ ꯍꯣꯏ ꯆꯠꯇ꯭ꯔꯗꯤ ꯇꯥꯎꯕ ꯌꯥꯗꯤ ꯌꯥꯕꯅ
ꯁꯤ ꯀꯣꯜ ꯇꯧꯔꯗꯤ ꯊꯣꯛꯀꯅꯤꯍꯦ
ꯑ ꯑꯁꯤ ꯎꯝ ꯁꯦꯀꯦꯟ ꯍꯦꯟꯁꯨ ꯂꯥꯎꯕ ꯆꯠꯅꯤꯡꯉꯦ ꯍꯞꯄꯦꯟꯒꯨꯝꯕ ꯂ ꯑꯗꯨꯗꯤ ꯈꯔ ꯈꯔ ꯇꯥꯡꯔꯁꯨ ꯊꯣ ꯈꯔꯥ ꯐꯥꯕꯗꯣ ꯄꯥꯝꯃꯦ
ꯄꯨꯅꯦ
ꯁꯀꯦꯟ ꯍꯦꯟ ꯑꯣꯏꯔꯁꯨ ꯇꯨ ꯍꯟꯗ꯭ꯔꯦꯠ ꯊ꯭ꯔꯤ ꯍꯟꯗ꯭ꯔꯦꯠ
ꯉꯔꯥꯡ ꯅꯍꯥꯟ ꯁꯟꯗꯦ ꯃꯥꯔꯀꯦꯒꯤ ꯖꯤꯟꯁ ꯖꯔꯥꯒꯤ ꯖꯤꯟꯁꯇꯨꯗꯤ ꯑꯩ ꯌꯥꯝ ꯄꯥꯝꯃꯨꯕꯅ ꯄꯥꯝꯄꯨꯕꯅ ꯇꯥꯡ ꯃꯟ ꯖꯤꯟꯁꯅꯦ ꯇꯥꯡ ꯃꯟꯥꯟꯕꯒꯤ ꯂꯧꯗꯕꯅꯦ ꯎꯝ ꯐꯥꯏꯚ ꯍꯟꯗ꯭ꯔꯦꯠ ꯊꯥꯌꯦ ꯑꯗꯥꯏ ꯑꯗꯒꯤ ꯅꯥꯒꯥꯝꯄꯥꯜꯗꯒꯤ ꯍꯦꯟꯅ ꯇꯥꯡꯉꯦ
ꯐꯖꯔꯗꯤ ꯂꯥꯎꯕ ꯌꯥꯎꯗ꯭ꯔꯣ ꯅꯪꯁꯨ ꯑꯍꯣꯏꯒꯤ ꯆꯥꯛ ꯆꯥꯕꯗꯤ ꯄꯥꯛ ꯄꯥꯛ ꯐꯪꯗꯦꯅ
ꯐ꯭ꯔꯥ ꯕ꯭ꯂꯨ ꯀꯂꯔ ꯀꯣꯛꯄꯒꯤ ꯇꯥꯏꯞꯇ ꯈꯔ ꯑꯗꯨꯝ ꯇꯧꯕꯗꯨꯒꯤ ꯑꯩ ꯑꯃꯨꯛ ꯊꯝꯕꯤꯕꯅꯦ
ꯎꯝ
ꯁ ꯂꯨꯝꯕꯗꯤ ꯂꯨꯝꯕꯅ ꯃꫭꯔꯦ ꯑꯣꯏꯕꯤꯒꯤꯀꯣ ꯂꯨꯝ ꯂꯨꯝ ꯂꯥꯎꯋꯦ ꯁ ꯌꯥꯝ ꯄꯥꯝꯃꯦ ꯈꯣꯡꯒꯨꯞꯁꯨ ꯂꯩꯅꯤꯡꯉꯦ
ꯑꯩ ꯀꯤꯒꯤꯗꯨꯀꯣ ꯑꯁ ꯈꫭꯡꯒꯨꯞ ꯑꯍꯨꯝ ꯂꯧꯅꯤꯡꯉꯦ ꯗꯤ ꯑꯦꯝꯖꯤ ꯗꯨꯁꯨ ꯂꯧꯅꯤꯡꯉꯦ
ꯑꯗꯨꯅꯤ ꯍꯍ ꯎꯪ ꯅꯥꯏꯀꯤ ꯈꯪꯒꯨꯞꯇꯤ ꯊꯤꯒꯣꯡꯔꯩꯗ ꯂꯩꯍꯟꯒꯅꯤ ꯍꯥ ꯍꯥ ꯎꯝꯝ ꯃꯥ ꯐꯥꯔꯁ ꯁꯦꯂꯔꯤ ꯐꯪꯕꯗ ꯑꯩꯒꯤ ꯗ꯭ꯔꯦꯁ ꯂꯩꯕꯤꯅꯤ ꯍꯥꯏꯕꯅꯦ ꯑꯦꯝꯁꯇꯦ ꯊ ꯒꯣꯞꯇ ꯂꯩ ꯕꯤꯔꯣ ꯍꯥꯏꯕ
ꯎꯝꯝ ꯌꯥꯏ ꯑꯗꯨꯁꯨ
ꯑꯩꯗꯤ ꯌꯥ ꯇꯤꯡ ꯇꯤꯌꯥ ꯑꯗꯨꯒꯨꯝꯕ ꯈꯣꯡꯒꯨꯞꯇꯤ ꯁꯤ ꯃꯅꯤꯄꯨꯔ ꯔꯤꯝꯁ ꯔꯣꯗꯠꯇ ꯌꯣꯟꯕꯅꯤ ꯑꯥ ꯑꯥꯎꯠꯁꯥꯏꯗ ꯒꯤ ꯆꯦꯟꯗ꯭ꯔꯁꯨ
ꯑꯣ
ꯆꯠꯂꯒ ꯕꯔꯒꯦꯟ ꯇꯧꯕ ꯌꯥꯔꯦꯅ
ꯎꯝ ꯑꯣꯟꯂꯥꯏꯟ ꯑꯣꯟꯂꯥꯏꯟ ꯂꯧꯕꯗꯣ ꯈꯔ ꯇꯥꯡꯗꯤ ꯇꯥꯡꯕꯅꯦ ꯍꯣꯏ ꯇꯥꯡꯗꯦ ꯑꯗꯨ ꯑꯣꯏ ꯗ ꯗꯤꯂꯤꯚ꯭ꯔꯤ ꯆꯥꯔꯖ ꯂꯥꯎꯕꯒꯤ ꯑꯃꯨꯛ
ꯑꯗꯨꯅꯦ ꯍꯟꯗꯛ ꯏꯔꯥꯡꯅ ꯃꯔꯣꯟ ꯑꯃ ꯗꯤꯂꯤꯚ꯭ꯔꯤꯗꯨ ꯃꯇꯝ ꯌꯦꯡꯁꯤꯔꯥ ꯌꯦꯡꯊꯣꯛ
ꯄꯣꯁꯒꯤꯗꯤ ꯑꯗꯨꯝ ꯊꯨ- ꯊꯨꯅ ꯂꯥꯛꯑꯦ ꯍꯥꯏꯌꯦ
ꯑꯣ ꯄꯣꯁ ꯑꯣ ꯄꯣꯁ ꯀꯤꯗꯤ ꯆꯠꯂꯤꯀꯣ ꯑꯣ ꯀꯔꯨ- ꯕꯣꯜ ꯑꯦꯌꯔ ꯀꯥꯔꯒꯣ ꯍꯥꯏꯕ꯭ꯔꯥ ꯑꯗꯨꯗ ꯆꯠꯄ ꯃꯥꯜꯂꯦ
ꯀꯣꯁꯀꯤꯗꯤ ꯑꯗꯨꯝ ꯆꯠꯂꯦ ꯍꯥꯏꯌꯦ
ꯑꯣ ꯑꯣ ꯇꯨ ꯑꯣꯏꯔꯁꯨ ꯑꯁ ꯗꯨꯀꯥꯟꯗ ꯆꯠꯂꯒ ꯕꯥꯔꯒꯦꯟ ꯇꯧꯕꯅ ꯐꯩꯌꯦ ꯍꯥꯏꯕꯗꯤ ꯑꯩꯈꯣꯏ ꯂꯤꯁꯤꯡ ꯉꯥꯏꯈꯣꯅꯦ ꯑꯣꯟꯂꯥꯏꯟꯗ ꯂꯤꯁꯤꯡ ꯂꯤꯁꯤꯡ ꯑꯍꯨꯝꯒ ꯆꯥꯝꯃꯥ ꯆꯅꯤ ꯍꯥꯏꯔꯁꯤꯅꯦ ꯑꯗꯨꯗ ꯗꯦꯂꯤꯚ꯭ꯔꯤ ꯆꯥꯔꯖ ꯍꯥꯏꯗꯤ ꯆꯥꯝꯃꯔꯤ ꯍꯥꯏꯔꯁꯤꯅꯦ ꯏꯍꯦ ꯁꯤꯗꯨ ꯗꯨꯀꯥꯟꯗꯗꯤ ꯑꯦꯠꯂꯤꯁ ꯊ꯭ꯔꯤ ꯊꯥꯎꯖꯟꯒꯤ ꯑꯗꯨꯝ ꯕꯔꯒꯦꯟ ꯇꯧ
ꯑꯣ ꯑꯈꯣꯏ ꯑꯅꯤ ꯅꯍꯥꯟ ꯂꯥꯎꯕꯖꯨ ꯇꯨ ꯊꯥꯎꯖꯟ ꯁꯤꯛꯁ ꯍꯟꯗ꯭ꯔꯦꯠ ꯗ ꯂꯥꯎꯕ꯭ꯔꯥ ꯇꯨ ꯊꯥꯎꯖꯟ ꯑꯦꯠ ꯍꯟꯗ꯭ꯔꯦꯠꯔ
ꯀꯅꯥꯒꯤ ꯂꯥꯎꯕꯗꯨꯔꯥ ꯇꯨ ꯊꯥꯎꯖꯟ ꯁꯤꯛꯁ ꯍꯟꯗ꯭ꯔꯦꯠ ꯑꯣ ꯇꯨ ꯊꯥꯎꯖꯟ ꯁꯤ ꯇꯨꯁꯤꯟꯗ꯭ꯔꯦ ꯅꯪꯗꯤ ꯗꯤꯂꯤꯚ꯭ꯔꯤ ꯆꯥꯔꯖ ꯄꯤꯔꯝꯒꯅꯤ ꯑꯩꯒꯤꯗꯤ ꯗꯤꯂꯤꯚ꯭ꯔꯤ ꯑꯩꯗꯤ ꯗꯤꯂꯤꯚ꯭ꯔꯤ ꯆꯥꯔꯖ
ꯀꯥꯎꯈ꯭ꯔꯦ ꯑꯩꯒꯤꯁꯨ ꯇꯨ ꯊꯥꯎꯖꯟ ꯁꯤꯛꯁ ꯍꯟꯗ꯭ꯔꯦꯠ ꯇꯥꯏ ꯀꯟꯐ꯭ꯌꯨꯁ ꯆꯠ- ꯕꯥꯏ ꯑꯁꯤꯗꯗꯤ ꯇꯨ ꯊꯥꯎꯟ ꯐꯕꯅꯒꯨꯝꯕꯒꯤ ꯐꯪꯉꯦ ꯊꯥꯏꯅ
ꯑꯣ ꯏꯝꯐꯥꯜꯗ ꯍꯣꯏ ꯐꯪꯕꯅꯦ
ꯑꯗꯨꯕꯨꯗꯤ ꯑꯁ ꯌꯥꯝꯕꯅꯤꯅ ꯍꯧꯖꯤꯛꯇꯤ
ꯍꯧꯖꯤꯛꯇꯤ ꯌꯥꯝꯈ꯭ꯔꯕꯅꯤꯅ ꯑꯩꯈꯣꯏ ꯏꯕꯥꯅꯤ ꯂꯧꯕꯗ ꯌꯥꯝ ꯄꯥꯛ ꯄꯥꯛ ꯊꯣꯛꯇꯦꯕ ꯏꯕꯥꯅꯤꯅ ꯈꯥꯡꯗ ꯗꯥꯝꯔꯤ ꯗꯥꯝꯔꯤ ꯈꯥ ꯗꯝꯔꯤ ꯗꯝꯔꯤ ꯐ ꯈꯥꯛ ꯂꯧꯕꯗꯨꯗ ꯑꯩꯈꯣꯏ ꯏꯕꯥꯅꯤꯁꯨ ꯈꯪꯉꯨꯅꯦꯕ
ꯎꯝ
ꯑꯩꯈꯣꯏ ꯈꯨꯟꯗꯨꯗꯤ ꯁꯦꯠꯇꯦ ꯑꯩ ꯑꯩꯒ ꯇꯤꯡꯁꯥꯡꯁꯤꯐꯧꯗꯣ ꯍꯣꯏ ꯂꯦꯡꯉꯣꯏ ꯅꯨꯄꯥꯗꯣ ꯃꯥ ꯕꯥ ꯑꯩ ꯈꯛꯇꯅꯤ ꯁꯦ
ꯑꯩꯈꯣꯏ ꯆꯥꯔꯆꯗꯗꯤ ꯑꯩꯅ ꯐꯔꯁꯤꯅꯦ
ꯎꯝꯍꯝꯍꯝ
ꯑꯗꯣ ꯑꯩ ꯅꯦꯛꯁꯇ ꯏꯅꯥꯎꯅꯨꯄꯤꯗ ꯂꯥꯎꯔꯦ ꯑ ꯁ ꯂꯨꯀꯥꯏꯁꯨ ꯂꯥꯎꯋꯦ ꯍꯣꯏ ꯏꯃꯥꯁꯨ ꯑꯃꯨꯛ ꯂꯥꯎꯋꯦ ꯃꯥꯒꯤꯗꯤ ꯑꯣꯔꯤꯖꯤꯆꯦꯜꯅꯦꯍꯦ
ꯁꯀꯦꯟꯍꯦꯟꯗ ꯐꯪꯕ ꯅꯪꯒꯤꯒ ꯑꯦꯛꯆꯦꯟꯁ ꯇꯧ ꯌꯥꯗ꯭ꯔꯣ
ꯑꯩꯒꯤꯗꯨ ꯌꯥꯝ ꯆꯥꯎꯋꯤꯅ ꯃꯥꯒꯤꯗꯤ ꯑꯩꯒꯤꯁꯨ ꯈꯔ ꯂꯨꯁ ꯑꯣꯏꯌꯦꯅ ꯑꯩꯒꯤꯗꯤ ꯁꯥꯏꯁ ꯊ꯭ꯔꯤ ꯄꯣꯏꯟ ꯐꯥꯏꯚ ꯍꯥꯏꯔꯁꯨ ꯈꯔ ꯀꯥꯎꯈꯔꯦ
ꯗꯃꯔꯤꯒꯤ ꯀꯛꯄ ꯃꯐꯝꯗ ꯌꯨꯁꯥꯏꯅ ꯅꯠꯇ꯭ꯔꯣ
ꯌꯨꯁꯥꯏꯟ ꯅꯠꯇꯦ ꯑꯩ ꯌꯨꯁꯥꯏ ꯌꯨꯁꯥꯏꯒꯤꯗꯤ ꯌꯥꯝ ꯐꯥꯔꯦꯗ ꯌꯨꯁꯥꯡꯒꯤꯗꯣ ꯊꯤꯕꯅꯦ ꯈꯔ ꯍꯣꯡꯁꯨ ꯍꯣꯡꯕꯅꯦ ꯃꯣꯏꯒꯤ ꯌꯣ
ꯇ꯭ꯌꯨꯁꯟꯔꯣ ꯁꯄ꯭ꯂꯥꯏꯗ ꯀꯥꯛꯄ ꯑꯗꯨꯒꯤ ꯑꯣꯐꯔ ꯈ꯭ꯔꯤꯁꯃꯥꯁꯇ ꯀꯥꯛꯄꯅꯤꯅꯀꯣ ꯃꯣꯏꯗꯣ ꯑꯣꯐꯔꯒꯤ ꯗꯤꯂꯤꯚꯔꯤ ꯆꯥꯔꯖ ꯂꯧꯕꯤꯗꯕꯅꯦ ꯊꯪꯋꯥꯡꯅ ꯄꯣꯂꯥꯎ ꯍꯥꯟꯕꯅꯦ ꯈ꯭ꯔꯤꯁꯃꯥꯁꯇ ꯁꯦꯠꯄ ꯐꯪꯗ꯭ꯔꯒ ꯅ꯭ꯌꯨ ꯌꯤꯑꯔꯗ ꯂꯧꯕꯅꯦ ꯎꯍꯨꯝ
ꯑꯗꯨ ꯑꯩꯈꯣꯏꯒꯤ ꯑꯦꯛꯖꯝꯁꯨ ꯑ ꯂꯣꯛꯇꯥꯛ ꯆꯠꯄꯗ ꯀꯔꯤ ꯗ꯭ꯔꯦꯁ ꯍꯥꯞ ꯐꯔ ꯈꯪꯂꯦ ꯐꯣꯇꯣꯗꯨ ꯀꯛꯅꯤꯡꯒꯅꯤ
ꯐꯇꯣꯗꯤ ꯀꯥꯞꯅꯤꯡꯒꯅꯤ ꯆꯥꯕ ꯇꯧꯕ ꯇꯧꯔꯗꯤ ꯆꯥꯕꯒꯨꯝꯕ ꯇꯧꯔꯗꯤ ꯗ꯭ꯔꯦꯁ ꯍꯥꯏꯔꯒ ꯆꯥꯕꯗ ꯅꯨꯡꯉꯥꯏꯔꯣꯏ
ꯎꯝ ꯗ꯭ꯔꯦꯁꯤ ꯍꯣꯏ
ꯀꯝꯐꯣꯔꯠꯇꯤ ꯑꯣꯏꯔꯔꯣꯏ ꯑꯁ ꯀ꯭ꯔꯤ ꯍꯥꯞꯁꯤꯔ ꯚꯗꯤ ꯀꯣꯟꯇꯥꯏ ꯇꯧꯗ ꯍꯥꯞꯄꯒ ꯂꯥꯛꯁꯤꯔꯥ ꯈꯪꯗꯦ
ꯑꯗꯣ ꯑꯗꯣ ꯐꯣꯇꯣ ꯀꯣꯏꯕ ꯇꯠꯄꯒꯨꯝꯕꯗꯗꯤ ꯖꯤꯟꯁꯇ ꯌꯥꯝ ꯐꯖꯗꯦꯅ
ꯍꯣꯏ ꯑꯗꯨꯅꯦ ꯐꯣꯇꯣꯒꯨꯝꯕꯗꯗꯤ ꯀꯣ
ꯎꯝ ꯑꯞꯂꯣꯗ ꯇꯧꯅꯤꯡꯒꯅꯦꯕ
ꯑꯗꯨꯅꯤ
ꯍꯥꯞꯄꯦꯅ ꯐꯖꯕ ꯂꯥꯛꯗꯤ ꯍꯥꯞꯅꯤꯡꯉꯦ ꯍꯥꯏꯗꯤ
ꯑꯩꯁꯨꯅꯦ ꯍꯥꯏꯄꯦꯟ ꯏꯕꯥꯅꯤ ꯍꯟꯗꯛ ꯂꯧꯅꯤꯡꯕꯗꯣ ꯌꯥꯝ ꯄꯥꯝꯈ꯭ꯔꯦ ꯑꯩꯗꯤ ꯍꯥꯞꯄ ꯅꯨꯡꯉꯥꯏꯔꯅꯤ ꯍꯟꯗꯛ
ꯎ ꯅꯤꯡꯝꯕꯅ
ꯆꯝꯁꯨ ꯍꯥꯞꯂꯒ ꯂꯩꯌꯦ
ꯀꯝ ꯀꯅꯥ ꯂꯣ
ꯆꯝꯗꯥꯡꯉꯩꯗꯣ ꯃꯥꯁ ꯁ ꯃꯔꯨꯞ ꯑꯩꯣꯏ ꯃꯕꯥꯅꯤ ꯆꯞ ꯃꯥꯟꯅꯒ ꯍꯥꯞ ꯀ ꯆꯂꯣ ꯀꯧꯕ ꯌꯨꯗꯤꯑꯣꯗ
ꯌꯦꯡꯁꯤꯅ ꯑꯩꯁꯨ ꯃꯥꯒꯤ ꯅꯝꯕꯔꯗꯣ ꯑꯩꯅ ꯁꯦꯚ ꯇꯧꯔꯕ
ꯑꯦ ꯑꯗꯨꯒꯤꯅꯤ ꯑꯩ ꯍꯣꯔꯦꯟ ꯏꯁꯀ꯭ꯔꯤꯟ ꯁꯣꯠ ꯇꯧꯔꯒ ꯊꯥꯔꯛꯀꯦ ꯍꯥꯞꯄ ꯅꯨꯡꯉꯥꯏꯔꯅꯤ ꯍꯟꯗꯛ
ꯎꯝ ꯇꯥꯡꯁꯨ ꯌꯥꯝ ꯇꯥꯡꯉꯣꯏꯗ
ꯂꯦ ꯁꯤ ꯁꯤ ꯏꯝꯐꯥꯜ ꯗꯨꯀꯥꯟꯗ ꯁꯤꯛꯁꯅꯦ ꯁꯚꯦꯟꯅꯦꯒꯤ ꯌꯣꯜꯂꯤ
ꯎꯝ ꯌꯥꯏꯦ ꯑꯗꯨꯗꯤ
ꯎꯝ
ꯅꯍꯥꯟꯗꯣ ꯑꯩ ꯒꯥ ꯃꯄꯜꯗ ꯎꯕꯗꯗꯤ ꯌꯥꯝ ꯄꯥꯝꯗꯤ ꯄꯥꯝꯃꯦ ꯑꯗꯨ ꯌꯥꯝ ꯇꯦꯡꯕ ꯑꯗꯨ ꯑꯣꯏꯔꯁꯨ ꯑꯩꯗꯣ ꯈꯔ ꯄꯤꯛꯀꯦꯔꯥꯅ ꯋꯥꯈꯥꯎ ꯋꯥꯕ ꯕꯦꯕꯤ ꯃꯤꯛꯁꯇ ꯂꯥꯛꯄꯅꯤꯅ
ꯎꯝ ꯑ ꯌꯥꯝ ꯇꯦꯜꯂꯗꯤ ꯍꯣꯏ ꯑꯩꯈꯣꯏꯒꯤꯗꯤ ꯍꯣꯏ ꯑꯗꯨꯗꯤ ꯍꯥꯞꯄ ꯅꯨꯡꯉꯥꯏꯇꯦ
ꯃꯄꯥꯟꯂꯣꯝꯗꯗꯤ ꯑꯗꯨꯒꯤꯅꯦ ꯕꯣꯟꯅ ꯅꯪ ꯑꯁꯤ ꯌꯥꯝ ꯇꯠꯂꯦ ꯑꯗꯨꯏꯒꯤ ꯅꯪ ꯍꯥꯞꯀꯗ꯭ꯔꯥ ꯈꯜꯂꯣꯅꯦ ꯅꯪꯁꯨ ꯐꯖꯅ ꯍꯥꯏꯕꯒꯤ ꯂꯥꯛꯍꯧꯗꯔꯕꯅꯦ ꯑꯩꯁꯨ
ꯎꯝ ꯅꯟꯔꯤꯗ ꯑꯦꯁ ꯅꯨꯡꯁꯤꯠ
ꯔꯪꯗꯨ ꯀ ꯑꯩ ꯍꯧꯅꯤꯡꯉꯦ ꯕꯟꯕꯨꯟꯊꯥꯂꯤꯗꯣ ꯃꯥ ꯁꯦꯂꯔꯤ ꯐꯪꯗꯕꯅꯤꯅ ꯄꯩꯁꯥ ꯈꯔ ꯗꯥꯏꯔꯗꯤ ꯑꯦꯗꯖꯁ ꯇꯧꯕꯤꯌꯣꯅ ꯅꯍꯥꯟ ꯑꯩꯉꯣꯟꯗ ꯍꯥꯏꯕ ꯑꯩꯁꯨ ꯊꯕꯛ ꯇꯧꯗꯕꯅꯤꯅ ꯎꯄꯥꯏ ꯂꯩꯇꯦ ꯄꯩꯁꯥꯁꯨ ꯂꯩꯇꯦ ꯍꯥꯏꯕꯅꯤꯕ ꯑꯗꯣ ꯑꯁꯤ ꯎꯝ ꯄꯩꯁꯥ ꯈꯔ ꯆꯪꯉꯦꯅ ꯑꯗꯨꯒꯤ ꯑꯩ ꯑꯩꯗꯣ ꯃꯉꯣꯟꯗ ꯎꯝ ꯔꯍꯧꯁꯨ ꯔꯍꯧꯒꯤꯁꯨ ꯄꯤꯅꯤꯡꯉꯥꯏ ꯂꯩꯥꯏꯕꯅꯤꯅ ꯅꯪ ꯐꯥꯏꯚ ꯍꯟꯗ꯭ꯔꯦꯗꯗꯣ ꯍꯥꯟꯅ ꯄꯥꯏꯅꯤꯡꯕꯗꯤ ꯄꯥꯏꯌꯣꯅ ꯑꯩꯅ ꯍꯥꯏꯕ ꯑꯗꯨ ꯃꯤꯗꯤ ꯄꯩꯁꯥ ꯌꯥꯝ ꯄꯥꯏꯕ ꯃꯥꯜꯂꯤꯀꯣ ꯋꯥꯠꯇꯕ ꯃꯥꯜꯂꯤꯀꯣ ꯍꯥꯏ ꯑꯩꯗꯣ ꯁꯥꯎꯅꯤꯡꯕꯅ
ꯀꯅꯥ ꯍꯣꯏ ꯂꯩ ꯋꯥꯠꯇꯕꯅꯦ
ꯍꯣꯏ ꯄꯩꯁꯥ ꯌꯥꯝ ꯂꯥꯑꯦ ꯂꯩꯀꯥꯏꯗꯒꯤ ꯐꯪꯕ꯭ꯔꯥ ꯍꯥꯏꯕ ꯍꯥꯏ ꯅꯨꯄꯥ ꯍꯣꯏ ꯇꯨꯝꯕ ꯆꯠꯄ ꯍꯥꯏꯕꯅꯤ ꯍꯥꯏ ꯁꯥꯎꯅꯤꯡꯗꯅ
ꯍꯣꯏ ꯃꯤ ꯈꯔ ꯑꯗꯨꯝ ꯍꯥꯏꯔꯗꯤ ꯁꯥꯎꯅꯤꯡꯉꯦ ꯍꯣꯏ ꯃꯣꯏꯁꯨ ꯑꯩꯈꯣꯏꯒꯤ ꯀꯟꯗꯤꯁꯟꯗꯨ ꯒꯤꯟꯇꯥꯔꯒ ꯂꯩꯕꯅꯤ ꯍꯥꯏꯕꯅꯤꯗ
ꯎꯝ ꯑꯩꯗꯣ ꯊꯕꯥꯛꯁꯨ ꯇꯧꯗ꯭ꯔꯦ ꯍꯥꯏꯕꯅꯦ ꯈꯪꯈ꯭ꯔꯥꯝꯅꯦꯕ ꯃꯣ
ꯃꯥꯀ ꯃꯥ ꯄꯩꯁꯥ ꯀꯑꯩꯒꯤꯔꯥ ꯃꯥꯒꯤ ꯃꯥꯗꯤ ꯍ ꯃꯥꯅ ꯗꯤꯃꯥꯟ ꯇꯧꯕꯒꯤꯔꯥ
ꯅꯠꯇꯦ ꯑ ꯃꯥꯗꯣ ꯁꯦꯂꯔꯤ ꯐꯪꯗꯕ ꯀꯨꯏꯈ꯭ꯔꯦꯅ ꯊꯕꯛ ꯇꯣꯛꯄ ꯃꯦꯗꯒꯤ ꯇꯣ ꯈ꯭ꯔꯦꯅꯥ ꯃꯦ ꯑꯗꯣ ꯃꯥꯗꯣ ꯎꯝ ꯆꯦꯟꯅꯥꯏꯗ ꯆꯪꯉꯦ ꯑꯗꯣ ꯆꯪꯕꯗꯣ ꯀꯦꯟꯁꯦꯜ ꯌꯨꯝ ꯌꯨꯝ ꯂꯥꯛꯀꯦꯅ ꯃꯥ ꯐ꯭ꯂꯥꯏꯠ ꯇꯤꯀꯦꯠ ꯀꯛꯄꯅꯦꯕ ꯑꯗꯣ ꯆꯅꯥꯏꯗ ꯂꯥꯛꯑꯦ ꯍꯥꯏꯕꯒꯤ ꯃꯥꯗꯣ ꯀꯦꯟꯁꯦꯜ ꯇꯧꯈ꯭ꯔꯕ ꯑꯗꯨ ꯇꯤꯛꯀꯦꯠꯇꯣ ꯔꯤꯐꯟ ꯇꯧꯗꯕ ꯄꯩꯁꯥ ꯑꯗꯨꯒꯤ ꯄꯩꯁꯥ ꯆꯠꯄꯅꯤꯗ ꯃꯥꯗꯣ
ꯀꯔꯤꯒꯤꯔꯥ ꯃꯣꯏꯁꯨ ꯔꯤꯐꯟ ꯇꯧꯕ ꯌꯥꯏꯅ
ꯍꯣꯏ ꯇꯥꯎ ꯇꯥꯎꯕ ꯌꯥꯗꯦ ꯍꯥꯏꯌꯦ ꯒ꯭ꯔꯥꯎꯟ ꯏꯁꯇꯥꯞꯇ ꯅꯨꯄꯥ ꯑꯃ ꯊꯕꯥꯛ ꯇꯥꯎꯕ ꯃꯥꯜꯂꯦ ꯃꯣꯏ ꯈꯪꯅꯕ ꯑꯗꯨ ꯑꯗꯨ ꯅꯨꯄꯥꯗꯨꯁꯨ ꯁꯇꯦꯝ ꯍꯜꯂꯦ ꯍꯥꯏꯌꯦ ꯖꯥꯗꯦ ꯍꯥꯏꯌꯦ ꯑꯗꯨꯒꯤ ꯔꯤꯐꯟ ꯇꯧꯗ꯭ꯔꯦ ꯍꯥꯏꯌꯦ ꯑꯦ ꯊꯥꯎꯖꯟꯔꯥ ꯍꯥꯏꯕꯅꯦ
ꯑꯁ
ꯄꯩꯁꯥ ꯌꯥꯝ ꯆꯠꯈ꯭ꯔꯝꯅꯦ ꯃꯥꯁꯨ ꯅꯨꯡꯁꯤꯕꯅꯦ ꯗꯣ ꯅꯍꯥꯟ ꯃꯆꯤꯅꯤꯅ ꯎ ꯃꯥ ꯄꯩꯁꯥ ꯂꯩꯇ꯭ꯔꯀꯥꯟꯁꯤꯗ ꯑ
ꯅꯪꯁꯨ ꯍꯥꯏꯌꯣ ꯄꯥꯛ ꯄꯤꯒꯅꯨ ꯍꯥꯏꯌꯣ ꯃꯥꯁꯤꯗ ꯋꯥꯊꯤ ꯍꯣꯔꯦꯟ ꯀ꯭ꯔꯤ ꯀꯔꯥ ꯇꯧꯕꯅꯤ ꯃꯥ ꯗꯔꯀꯥꯔ ꯇꯧꯕ
ꯎꯝ ꯃꯥꯒꯤ ꯂꯦꯕꯔ꯭ꯦꯔꯤ ꯆꯥꯔꯖꯀ ꯆꯦꯡ ꯂꯩꯇꯦ ꯄꯩꯁꯥ ꯄꯤꯌꯣ ꯍꯥꯏꯌꯦꯅ ꯑꯗꯨꯝ ꯂꯤꯁꯤꯡ ꯑꯍꯨꯝ ꯄꯤꯈꯔ꯭ꯦ ꯑꯁ ꯌꯥꯝ ꯋꯥꯔꯦ ꯄꯩꯁꯥ ꯂꯩꯇ꯭ꯔꯦꯅ ꯃꯥꯒꯤ ꯃꯃꯥꯗꯨꯅ ꯂꯤꯁꯤꯡ ꯇꯔꯥꯒꯤ ꯏꯟꯇꯔꯦꯁꯀꯤ ꯂꯧꯕꯤ ꯍꯥꯏꯌꯦ
ꯑꯁ ꯑꯃꯃꯒꯤꯗꯤ ꯑꯗꯨꯃꯥꯏꯅ ꯇꯧꯅꯨ ꯍꯥꯏꯌꯣ ꯃꯥꯗꯤ ꯑꯩ ꯈꯪꯉꯦ
ꯎꯝ ꯑꯁ ꯍꯥꯏꯁꯨ ꯍꯥꯏꯅꯤꯡꯗꯦꯗ ꯌꯥꯔꯀꯣ
ꯎꯝ ꯎꯝ